ꯍꯜꯂꯣ ꯇꯥꯔꯕꯣ
ꯑꯥ ꯇꯥꯏ
ꯑꯣ ꯅꯪꯒꯤ ꯀꯩꯅꯣꯗꯣ ꯁꯥꯎꯟꯗꯣ ꯈꯔ ꯁꯥ ꯂꯩꯈꯠ ꯄ꯭ꯔꯥ ꯀꯩꯅꯣ ꯇꯧꯅꯦ
ꯂꯩꯈꯠꯂꯦ
ꯅꯪ ꯑꯣ ꯌꯥꯔꯦ ꯐꯣꯟꯗꯣ ꯈꯔ ꯅꯛꯁꯜꯂꯥ ꯉꯥꯡꯕ ꯀꯩꯅꯣꯝꯇꯧ
ꯇꯥꯕ ꯅꯨꯡꯉꯥꯏꯇꯕ꯭ꯔꯥ
ꯑꯥ ꯇꯥꯕ ꯅꯨꯡꯉꯥꯏꯇꯦ
ꯀꯩꯗꯧꯔꯤꯅꯣ
ꯀꯩꯝ ꯇꯧꯔꯤ ꯁꯨꯝ ꯎꯝ ꯐꯝꯃꯝꯕꯅꯦ ꯅꯪꯗꯤ
ꯑꯩꯁꯨ ꯁꯨꯝ ꯐꯝꯃꯤ ꯀꯦ ꯏꯟꯖꯥꯡ ꯆꯔꯒꯦ ꯉꯁꯤ
ꯑꯁ ꯉꯁꯤꯗꯤ ꯉꯥꯅꯨ ꯊꯣꯡꯕ ꯆꯥꯔꯦ ꯅꯣꯏꯗꯤ
ꯑꯈꯣꯏꯗꯤ ꯆꯝꯊꯣꯡ
ꯑꯥ ꯑꯗꯣ ꯅꯪꯅ ꯚꯣꯏꯁ ꯚꯣꯂꯨꯝ ꯑꯞ ꯇꯧꯕ ꯃꯇꯝꯗ ꯑꯈꯣꯏ ꯑꯅꯤ ꯊꯣꯛꯂꯛꯄ꯭ꯔꯥ
ꯑꯥ
ꯑꯗꯣ ꯑꯅꯤꯃꯛꯇꯣ ꯂꯣꯏ ꯂꯩꯙꯥ ꯂꯩꯙꯥꯔꯣꯕ ꯂꯥꯁꯇꯥ ꯊꯝꯃꯣ ꯑꯗꯨꯒ ꯅꯪ ꯅꯥꯀꯣꯡꯗ ꯑꯣꯏꯅ ꯊꯝꯃꯣ
ꯂꯩꯗꯥꯔꯦ
ꯎꯝ ꯀꯩꯅꯣ ꯖꯣꯔ ꯁꯧꯕ ꯑꯃ ꯌꯥꯎꯔꯤꯁꯦ ꯅꯣꯏ ꯑꯆꯥꯄꯣꯠꯒꯨꯝꯕ ꯆꯥꯅꯩꯔꯥ
ꯑꯥ
ꯑꯣ ꯌꯦꯡꯉꯣ ꯑꯗꯨ ꯉꯥꯛ ꯂꯩꯔꯥ ꯆꯥꯔꯣ ꯑꯣ ꯑꯇꯣꯞꯄ ꯑꯥ ꯑꯇꯣꯞꯄ ꯀꯩꯆꯣꯒꯤ ꯁꯥꯎꯟ ꯑꯝꯇ ꯇꯥꯕ ꯌꯥꯗꯦꯕ
ꯃꯕꯥꯅꯤ ꯀꯟꯅ ꯁꯥꯏꯔꯤ
ꯎꯝ ꯑꯁꯥꯏ ꯆꯥꯎꯔꯣꯎ ꯃꯕꯅꯤ
ꯆꯥꯛꯁꯦ ꯊꯥꯡꯉꯒ ꯑꯁꯨꯋꯥꯏ ꯆꯥꯎꯔꯣ
ꯎꯝ
ꯐꯥꯒꯤ ꯇꯧꯕꯅꯦ
ꯀꯩꯅꯣ ꯍꯌꯦꯡꯁꯦ ꯄꯨꯡ ꯅꯦꯁꯅ ꯅꯤꯄꯥꯟ ꯍꯥꯏꯐꯦꯠ ꯍꯥꯏꯔꯛꯏ ꯅꯤꯄꯥꯟ ꯑꯗꯨꯋꯥꯢꯗ ꯊꯣꯛꯂꯛꯑꯅꯤ
ꯇꯧꯔ ꯅꯣꯏꯗꯤ ꯑꯗꯨꯝ ꯑꯩꯈꯣꯏꯅ ꯂꯧ ꯂꯥꯛꯑꯅꯤꯅꯦ ꯑꯗꯨꯗꯤ
ꯑꯥ
ꯎꯝ ꯐꯔꯦ ꯐꯔꯦ
ꯀꯩꯅꯣꯗꯤ ꯑꯥꯗ ꯆꯠꯅꯤ ꯍꯥꯏꯕ꯭ꯔꯥ ꯀꯩꯅꯣ ꯃꯆꯦꯒ ꯑꯗꯨꯗꯣꯃ ꯀꯃꯥꯏꯅ ꯇꯧꯗꯣꯏꯅꯣ
ꯈꯪꯗꯦ ꯃꯣꯏ ꯃꯆꯦꯗꯣ ꯉꯁꯤ ꯉꯁꯤꯕꯨꯗꯤ ꯆꯠꯈ꯭ꯔꯦ ꯍꯌꯦꯡꯗꯣ ꯍꯥꯏꯔꯛ ꯁꯨꯔꯦ ꯃꯗꯨ ꯉꯥꯏꯍꯥꯛ ꯉꯍꯥꯛꯇ ꯄꯨꯡ ꯐꯨꯠ ꯐꯨꯠ ꯐꯥꯎꯖꯤꯜꯂꯛꯏꯅꯦ
ꯑꯗꯣ ꯉꯔꯥꯡꯗꯤ ꯑꯩꯈꯣꯏ ꯏꯕꯥꯅꯤꯅ ꯉꯝꯒꯔꯦ ꯀꯩꯅꯣꯗꯤ ꯅꯣꯏꯕꯨ ꯅꯨꯡꯉꯥꯏꯅꯔꯤꯕ꯭ꯔꯣꯅꯦ
ꯁꯤ ꯁꯤ ꯅꯨꯡꯉꯥꯏꯔꯤꯌꯦ
ꯀꯩꯅꯣ ꯗꯤ ꯑꯥ ꯈꯪꯗꯦ ꯅꯣꯏ ꯀ꯭ꯂꯥꯁ ꯀꯣꯂꯦꯖ ꯅꯨꯡꯗ꯭ꯔꯦ ꯀ꯭ꯂꯥꯁ ꯁꯤ ꯇꯧꯔ ꯆꯠꯂꯤꯕ꯭ꯔꯣ ꯀꯃꯥꯏꯅ ꯇꯧꯒꯦ
ꯑꯥꯡ ꯑꯩꯗꯤ ꯀ꯭ꯂꯥꯁ ꯍꯧꯗ꯭ꯔꯦ ꯀꯩꯅꯣꯒꯤ ꯃꯥꯁꯇꯔꯒꯤ ꯅꯣꯇꯤꯁꯇꯤ ꯊꯣꯛꯑꯦ ꯑꯦꯠ ꯇꯧꯕꯒꯤ ꯅꯠꯇꯦ ꯐꯣꯝ ꯐꯤꯜ ꯑꯞ ꯇꯧꯕꯒꯤ ꯑꯗꯣ
ꯎꯝ ꯎꯝ ꯊꯥꯖꯔꯣ ꯊꯥꯖꯔꯣ
ꯔꯣꯖꯤ ꯍꯣꯏꯁꯨ ꯉꯁꯤ ꯃꯣꯏ ꯑꯦꯠꯃꯤꯁꯟ
ꯑ ꯑꯗꯨ ꯃꯤ ꯃꯃꯤꯡ ꯄꯟꯕ ꯌꯥꯗꯦ ꯎꯝ
ꯑꯩ ꯑꯩ ꯀꯥꯎꯈꯤꯕ
ꯑꯗꯣ ꯆꯤꯟ ꯊꯤꯕꯁꯨ ꯌꯥꯗꯦ ꯑꯗꯣ ꯈꯪꯉꯣ ꯑ ꯑꯗꯩꯗꯤ ꯅꯣꯏ ꯀꯩꯅꯣꯒꯤꯗꯨꯗꯤ ꯅꯍꯥꯟꯒꯤ ꯑꯦꯛꯖꯥꯝ ꯍꯥꯏꯗꯣꯛ ꯑꯦ ꯐ꯭ꯔꯤ ꯁꯤꯞ ꯈꯜꯂꯦꯅ ꯇꯧꯕ
ꯑꯗꯨ ꯐꯔꯤꯁꯤꯞꯇꯣ ꯈꯜꯂꯦꯅ ꯃꯥꯥꯛꯇꯣ ꯁꯨꯗꯦ ꯃꯣꯏꯅ ꯑꯃꯨꯛ ꯑꯩꯈꯣꯏꯕꯨ ꯇꯥꯟꯊꯣꯛꯄꯤꯔꯛꯑꯦ ꯏꯀꯥꯏꯕ ꯄꯤꯔꯦ ꯑꯩ ꯁꯥꯎꯅꯤꯡꯗꯅ ꯅꯨꯃꯥꯠꯇꯨꯗ ꯈꯥꯠꯅꯕꯅꯤ
ꯃꯥꯔꯛ ꯁꯨꯗꯅ ꯅꯣꯢ ꯀꯃꯥꯏꯅ ꯈꯟꯖꯤꯜꯂꯛꯢꯅꯣ ꯍꯥꯏ ꯌꯥꯗꯔꯣ ꯂꯋꯥꯏ ꯃꯆꯥ ꯍꯥꯏꯌꯨ ꯌꯥꯗ꯭ꯔꯥ
ꯃꯣꯏꯅ ꯔꯤꯖꯜ ꯊꯣꯛꯄꯗꯁꯨ ꯑꯩꯈꯣꯏꯕꯨ ꯈꯟꯕꯤꯔꯛꯑꯦ ꯍꯔꯥꯎꯔ ꯀꯥꯟꯁꯤꯗ
ꯎꯝ ꯂꯋꯥꯏ ꯃꯆꯥꯥꯅ ꯍꯥꯏꯅ ꯑꯦꯁ ꯑꯩ ꯁꯣꯏꯔꯤ ꯑꯗꯩꯗꯤ ꯅꯣꯏ ꯉꯁꯤ ꯀꯩꯀꯩ ꯇꯧꯔꯕ
ꯉꯁꯤ ꯅꯣꯡꯉꯥꯂꯦ ꯆꯥꯛ ꯊꯣꯡꯉꯦ ꯆꯥꯔꯦ ꯍꯧꯖꯤꯛ ꯑꯃꯨꯛ ꯆꯥꯛ ꯂꯥꯝꯃꯦ ꯆꯔꯥ ꯋꯥꯜꯂꯤ
ꯑꯥ ꯑꯥ ꯆꯔꯥꯋꯥꯜꯂꯤ ꯆꯔꯥꯋꯥꯜꯂꯤꯁꯤ ꯀꯩꯖꯥꯡꯅꯣ
ꯑ ꯈꯥꯃꯦꯟ ꯑꯁꯤꯟꯕ ꯆꯝꯊꯣꯡ
ꯎꯝ ꯎꯝ ꯈꯥꯃꯦꯟ ꯑꯁꯤꯟꯕꯤ ꯑꯃ ꯑꯆꯧꯕꯗꯨꯔꯣ ꯃꯆꯥꯗꯨꯔꯣ
ꯃꯆꯥꯗꯣ
ꯃꯆꯥꯗꯣ
ꯎꯝ ꯉꯔꯥꯡ ꯁꯤꯗ ꯔꯦꯟꯇ ꯂꯩꯃꯤꯟꯅꯕ ꯏꯆꯦ ꯑꯝꯅ ꯄꯤꯔꯛꯑꯦ꯫
ꯑꯣ ꯍꯥꯎꯕꯅꯤꯍꯦ ꯑꯗꯨꯗꯤ ꯑꯆꯧꯕꯗꯤ ꯀꯩꯁꯨ ꯍꯥꯎꯇꯝ ꯀꯥꯡꯁ‌ꯣꯏ ꯆꯥꯕ ꯎꯝ ꯍꯥꯎꯔ ꯅꯪ ꯆꯥꯗ꯭ꯔꯤꯁꯤꯅ ꯀꯩꯒꯤ
ꯑꯩ ꯆꯥꯛ ꯆꯥꯗ꯭ꯔꯤ
ꯎꯝ ꯑꯣ ꯑꯗꯨꯕꯨꯗꯤ ꯆꯨꯝꯃꯦ ꯅꯪ ꯆꯥꯔꯔꯣꯏ
ꯎꯝ
ꯃꯤꯅꯠ ꯀꯌꯥ ꯁꯨꯔꯒꯦ
ꯎꯝ ꯑꯩ ꯑꯗꯨꯒꯨꯝꯕ ꯄꯪꯍꯥꯏ ꯍꯥꯏꯕ ꯌꯥꯗꯦ꯫ ꯑꯗꯣ ꯁꯤꯒꯤ ꯃꯇꯥꯡꯁꯨ ꯑꯩ ꯍꯌꯦꯡ ꯇꯥꯑꯒꯦ ꯑꯗꯨꯒ ꯇꯧꯔꯁꯤ
ꯑꯣ ꯍꯣꯏ
ꯎꯝ ꯗꯨꯒꯥ
ꯒꯦꯝ ꯁꯥꯟꯅꯗ꯭ꯔꯕꯣ
ꯒꯦꯝꯗꯤ ꯁꯥꯟꯅꯗ꯭ꯔꯦꯅꯦ
ꯑꯁ ꯄꯨꯂꯞ ꯑꯝꯇ ꯏꯁꯀ꯭ꯋꯥꯠ ꯆꯠꯂꯗꯤ ꯅꯨꯡꯉꯥꯏꯗꯧꯅꯤ ꯁꯣꯂꯣ ꯁꯥꯟꯅꯕꯁꯦ ꯌꯥꯝ ꯋꯥꯏꯕ ꯍꯧꯖꯤꯛ
ꯑꯥ ꯁꯥꯔꯗꯤ ꯁꯥꯟꯅ ꯌꯥꯏ ꯀꯃꯥꯏꯟ ꯇꯧꯏꯅꯣ ꯈꯪꯗꯦ ꯀꯩꯅꯣ ꯍꯦꯛ ꯊꯦꯡꯅꯔꯨꯕꯗꯒꯤ ꯒꯦꯝꯒ ꯑꯝ ꯁꯥꯟꯅꯈꯤꯗꯔꯦ꯫
ꯋꯥꯔꯤꯁꯦ
ꯎꯝ ꯐꯝꯕꯩ ꯋꯥ ꯅꯠꯇꯦꯗ ꯐꯝꯕꯩ ꯋꯥ ꯅꯠꯇꯦꯅꯦ ꯑꯧ
ꯑꯗꯣ ꯅꯣꯏ ꯑꯗꯥꯏꯗꯤ ꯁꯥꯕ ꯏꯪꯕꯁꯤ ꯀꯃꯥꯏꯟ ꯇꯧꯔꯤꯒꯦ
ꯁꯥꯕꯩ ꯋꯥꯗꯤ ꯈꯨꯠꯁꯥꯕꯅꯤꯗ ꯂꯩ ꯉꯝꯗꯦ
ꯁꯥꯔꯅꯤ ꯐꯦꯟ ꯊꯥꯖꯟꯗ꯭ꯔꯣ
ꯐꯦꯟ ꯊꯥꯏ ꯐꯦꯟ ꯊꯥꯔꯁꯨꯝ ꯁꯥꯏ ꯉꯁꯤꯕꯨꯗꯤ ꯈꯔ ꯐꯩ ꯅꯣꯡ ꯃꯪꯕꯩꯔ ꯀꯩꯅꯣ꯫
ꯎꯝ ꯑꯗꯨꯗꯤ ꯀꯩꯅꯣ ꯍꯣꯏ ꯒꯥꯔꯤꯁꯨ ꯂꯩꯔꯝꯒꯅꯤ ꯍꯥꯏꯐꯦꯠ ꯊꯧꯗꯣꯛꯎ ꯁꯣꯗꯅ
ꯍꯣꯏꯅꯦ ꯒꯥꯔꯤ ꯂꯩꯕ ꯅꯠꯇ꯭ꯔꯣ
ꯑꯥ ꯀꯣꯏꯕ ꯆꯠꯊꯣꯛꯎꯁ‌ꯣ ꯀꯩꯅꯣ
ꯀꯣꯏꯊꯣꯛꯎ ꯌꯥꯕꯖꯥꯟ
ꯍꯣꯏꯁꯨ
ꯎꯝ
ꯀꯣꯏꯕ ꯆꯠꯃꯟꯗꯦ ꯍꯥꯏꯅꯤ ꯅꯣꯏꯁꯦ ꯅꯣꯏꯗꯧꯅ ꯇꯧꯔꯀꯥꯟꯗꯤ ꯑꯩꯈꯣꯏꯗꯤ ꯏꯁ ꯀꯣꯏ ꯄꯨꯔꯤꯌꯦ
ꯑ ꯀꯩꯅꯣꯗ ꯃꯣꯏ ꯀꯩꯅꯣ ꯍꯣꯏꯗ ꯍꯣꯏ꯫ ꯇ‌ꯦꯔꯥꯗ ꯄꯨꯈ꯭ꯔꯦ꯫
ꯎꯝ ꯑꯗꯣ ꯀꯩ ꯀꯩ ꯀꯃꯥꯏꯟ ꯇꯧꯕ ꯇꯨꯡꯗ ꯀꯩꯀꯩ ꯀꯃꯥꯏꯟ ꯇꯧꯒꯦ ꯈꯜꯂꯤꯕ
ꯇꯨꯡꯗ ꯃꯤꯔ‌ꯦꯝ ꯑꯣꯏꯒꯦ ꯈꯜꯂꯤ
ꯈꯪꯗ꯭ꯔꯦꯗ ꯒ꯭ꯔꯦꯖꯨꯏꯁꯟ ꯂꯣꯏꯁꯤꯜꯂꯛꯄꯅꯦ ꯃꯊꯥ ꯁꯥꯏ꯫
ꯎꯝ ꯅꯣꯏꯅ ꯒ꯭ꯔꯦꯖꯨꯑꯦꯁꯟ ꯂꯣꯏ ꯃꯊꯥ ꯁꯥꯕ ꯑꯩꯅ ꯃꯥꯁꯇꯔ ꯂꯣꯏꯔ ꯃꯊꯥ ꯁꯥꯕ꯫
ꯍꯣꯏ ꯑꯩꯈꯣꯏꯖꯨ ꯍꯧꯖꯤꯛ ꯃꯥꯁꯇꯔ ꯂꯣꯏꯔꯒ ꯃꯊꯥ ꯁꯥꯗꯣꯏꯅꯤ꯫ ꯄꯨꯡꯁꯥ ꯁꯥꯅꯤ ꯃꯁꯇꯔ ꯂꯣꯏꯔꯒꯗꯤ
ꯎꯝ ꯀꯩꯅꯣꯕ ꯅꯣꯏ ꯆꯥꯏꯁꯦ
ꯆꯤꯞꯁ ꯆꯥꯏꯅꯤ ꯃꯣꯏ ꯄꯨꯒ꯭ꯔꯣ ꯑꯁ꯭ꯋꯥꯏꯗ
ꯆꯔꯥ ꯋꯥꯂꯨꯒꯦ ꯍꯥꯏꯁꯦ ꯆꯤꯞꯁ ꯂꯕ
ꯆꯝꯊꯣꯡꯒ ꯃꯣꯏ ꯆꯤꯞꯁꯀ ꯆꯥꯔꯤ
ꯎꯝ ꯑꯗꯨ ꯅꯪ ꯈꯔ ꯅꯪꯅ ꯅꯪ ꯅꯅꯥꯛꯇ ꯑꯣꯏꯕꯅꯤꯅ ꯅꯪꯅ ꯈꯔ ꯁꯦꯟꯅ ꯇꯥꯝꯅꯤ
ꯎꯝ ꯌꯥꯅꯤ ꯍꯣꯠꯅꯒꯦ
ꯎꯝ ꯈꯔ
ꯉꯥꯅꯨ ꯑꯃ ꯆꯥꯁꯤꯅ ꯍꯥꯏꯒꯨꯝꯗꯤ ꯇꯧꯈꯤꯕꯅꯤ
ꯑꯦ ꯉꯥꯅꯨ ꯆꯥ ꯑꯦ ꯉꯥꯅꯨ ꯉꯥꯅꯨ ꯉꯥꯅꯨ ꯂꯩꯔꯦ ꯉꯥꯅꯨ ꯂꯩꯔꯦ ꯁꯤꯗꯤ ꯉꯁꯤ ꯆꯥꯏꯁꯤꯗꯤ ꯑꯩꯈꯣꯏ ꯊꯣꯡꯕ ꯅꯠꯇꯦꯗ
ꯎꯝ
ꯑ ꯃꯤ ꯊꯣꯡꯉ ꯄꯤꯔꯛꯄꯅꯤ ꯁꯤ ꯑꯩꯈꯣꯏ ꯉꯥꯅꯨ ꯊꯥ ꯑꯃꯇ ꯉꯥꯏꯔꯕꯅꯦ ꯑꯩꯅ ꯀꯩꯅꯣꯗꯁꯨ ꯍꯥꯏꯕꯅꯦ ꯆꯥꯔꯅꯤꯅ
ꯎꯝ ꯅꯪ ꯑꯩꯅ ꯊꯣꯛꯂꯛꯑꯝꯗꯥꯏꯗꯗꯤ ꯉꯥꯅꯨ ꯆꯥꯅꯕ
ꯑꯧ ꯑꯗꯨ ꯆꯥ ꯑꯩꯒꯤ ꯈꯥꯛꯄꯗꯨꯅ ꯍꯣꯏ ꯍꯣꯏ ꯑꯁ ꯑꯩ ꯅꯨꯃꯤꯠ ꯍꯨꯝꯅꯤꯈꯇꯪ ꯉꯥꯏꯔ ꯀꯥꯟꯗꯨꯗ ꯀꯩꯅꯣ ꯇꯧꯔꯦ ꯅꯥꯔꯒ ꯃꯌꯥꯡ ꯀꯪꯖꯜꯂꯤ ꯏꯕꯨꯡꯉꯣ ꯆꯥꯔꯒꯦꯅ ꯇꯧꯔꯦ ꯁꯤꯕꯅ ꯍꯥꯟꯗꯤ ꯁꯤꯗ꯭ꯉꯩ ꯆꯥꯍꯧꯔꯒꯦ ꯅꯪꯒꯤꯗ ꯇꯧꯔ ꯂꯩꯔꯦ ꯍꯥꯏꯕ ꯌꯥꯊꯣꯛꯎꯔꯦ ꯑꯗꯨꯒ ꯍꯧꯖꯤꯛꯈꯨ ꯆꯥꯎꯔꯦ ꯉꯅꯨ ꯇꯔꯥ ꯍꯦꯜꯂꯦ ꯀꯩꯁꯨ ꯈꯜꯂꯨꯅꯨ ꯃꯇꯝ ꯂꯥꯛꯈꯤꯅꯤ
ꯃꯇꯝ ꯂꯥꯛꯈꯤꯅꯤ
ꯃꯇꯝ ꯂꯥꯡꯈꯤꯅꯤ ꯅꯠꯇꯦ ꯑꯩꯁꯨ ꯉꯥꯏꯕ ꯋꯥꯔꯕꯅꯦ ꯑ꯫ꯏꯁ ꯑꯩꯅ ꯑꯩꯅ ꯑꯩꯅ ꯍꯥꯏꯗꯣꯛꯎꯏꯁꯦ ꯆꯥꯖꯤꯅ ꯍꯥꯏꯗꯣꯛꯎꯏꯖꯦ ꯌꯥꯝꯃꯦ ꯃꯤ ꯑꯍꯨꯝ ꯃꯔꯤꯁꯨꯏ ꯑꯩꯅ ꯑꯈꯣꯏ ꯃꯥꯗ ꯍꯥꯏꯈ꯭ꯔꯕꯅꯤ ꯑꯩ ꯃꯔꯤꯃꯨꯛ ꯂꯧꯒꯦꯅ ꯈꯔ ꯈꯔ ꯊꯥꯛꯑꯣꯌꯦ ꯑꯗꯨꯒ ꯈꯣꯏ ꯃꯥꯅ ꯅꯣꯏ ꯄꯨꯡ ꯀꯌꯥꯗ ꯍꯜꯂꯛꯄ
ꯉꯁꯤꯔꯣ
ꯎꯝ
ꯑ ꯑ ꯄꯨꯡ ꯉꯥꯏꯍꯥꯛ ꯑꯣꯏꯗ ꯉꯥꯏꯔꯤꯗ ꯌꯥꯝ ꯀꯟꯅ ꯀꯨꯏꯕ ꯑꯣꯏꯗ꯭ꯔꯤ
ꯎꯝ ꯑꯗꯨꯕꯨꯗꯤ ꯆꯨꯝꯃꯦ ꯃꯥ ꯑꯩꯉꯣꯟꯗ ꯐꯣꯟ ꯇꯧꯔꯛ ꯑꯝꯃꯤ ꯂꯧꯂꯥꯛꯑꯣꯅ
ꯎꯝ
ꯑꯗꯨꯒ ꯑꯩꯅ ꯑꯃꯨꯛ ꯁꯣꯝꯅꯀꯥꯟꯗ ꯁꯤꯒꯤꯁꯦ ꯇꯧꯔꯕ ꯃꯤ ꯑꯇꯣꯞꯄꯒ ꯑꯃꯨꯛ
ꯂꯧꯕ ꯂꯥꯛꯑꯣꯗꯤ ꯀꯣꯂꯦꯖꯇꯒꯤ ꯔꯦꯟꯐꯥꯎꯕ ꯊꯤꯟꯕꯩꯔꯕ
ꯅꯠꯇꯦꯍꯦ ꯀꯩꯅꯣꯗꯒꯤꯅꯤ ꯑꯁ ꯑ ꯆꯪꯉꯛꯄꯒꯤ ꯑꯥ ꯀꯩꯊꯦꯜꯗꯒꯤ
ꯑꯣ
ꯑꯦ ꯌꯥꯔꯔꯣꯏ ꯎꯝ ꯅꯍꯥꯟ ꯑꯦ ꯌꯥꯔꯔꯣꯏꯗꯤ ꯍꯥꯏꯗꯦ ꯑꯩꯅ ꯄꯥꯏꯈꯠꯇꯕ ꯑꯗꯨꯝ ꯃꯤꯅꯤꯠ ꯑꯝꯇ ꯉꯥꯏꯌꯣ ꯃꯦꯁꯦꯁ ꯊꯔꯛꯑꯦ ꯑꯗꯣ ꯃꯥꯅ ꯑꯣꯏꯅ ꯃꯥ ꯅꯨꯡꯉꯥꯏ ꯄꯥꯝꯕ ꯆꯥꯡꯁꯤꯗ ꯏꯁꯨꯨꯃꯥꯏꯅ ꯆꯦꯜꯂꯤ ꯆꯪꯉꯛꯇꯕꯤꯗ ꯑꯩ ꯂꯧ ꯂꯥꯛꯑꯣꯌꯦ ꯑꯗꯨꯕꯨꯗꯤ ꯑꯩ ꯂꯧꯕꯤꯒꯦ ꯇꯧꯕꯅꯤꯗꯗ ꯑꯩ ꯁꯣꯝꯀꯥꯟꯗ ꯃꯤ ꯑꯃ ꯐꯪꯗꯅ ꯑꯩ ꯋꯥꯔꯤ ꯁꯥꯟꯗꯣꯛꯑ ꯂꯩꯊꯣꯛꯎꯕ ꯍꯧꯖꯤꯛꯀꯥꯟꯁꯤꯕꯨ ꯏꯟꯖꯥꯡꯁꯦ ꯀꯩꯀꯩ ꯍꯥꯎꯔꯤꯒꯦꯅꯦ
ꯍꯧꯖꯤꯛꯀꯥꯟ ꯁꯧꯒ꯭ꯔꯤꯒ ꯀꯥꯡꯉꯧꯒ ꯆꯥꯅꯤꯡꯉꯥꯏ ꯂꯩꯇꯦ
ꯎꯝ ꯍꯌꯦꯡ ꯍꯌꯦꯡꯁꯦ ꯉꯥ ꯅꯠꯇꯦ ꯍꯥꯏꯕꯁꯤꯅꯦ ꯑꯩꯅ
ꯉꯥ ꯅꯠꯇꯤꯌꯦ ꯀꯩ ꯑꯣꯏꯗꯧꯕꯗꯨꯗꯤ
ꯃꯦꯔꯥꯃꯦꯁ
ꯑꯁ ꯕꯤꯠ ꯂꯩꯇꯦ ꯉꯥ ꯆꯥꯎꯔꯅꯤꯅ ꯐꯦꯡꯗꯅ ꯂꯩꯔꯒ
ꯑꯨꯁꫭꯞꯀꯤ ꯉꯥ ꯆꯥꯕ ꯍꯥꯎꯇ꯭ꯔꯣ
ꯑꯥꯎ
ꯅꯤꯡ ꯃꯉꯥꯅꯤ ꯆꯥꯛꯀꯧꯕꯒꯤ ꯆꯥꯕꯕ
ꯑꯁ ꯑꯗꯨꯗꯤ ꯍꯌꯦꯡꯁꯦ ꯀꯥꯟꯆꯤ ꯉꯥꯛꯇꯅꯦ ꯆꯥꯔꯨꯗꯣꯏꯁꯦ
ꯎꯝ ꯑꯧ ꯑꯁ
ꯏꯔꯣꯟꯕꯁꯨ ꯃꯣꯔꫭꯛ ꯀꯥꯟꯆꯤ ꯑꯁ ꯁꯤꯡꯖꯨꯁꯨ ꯎꯝ
ꯑꯁ ꯀꯔꯤꯗ ꯎꯠꯇꯤ ꯆꯥꯗꯧ ꯃꯉꯥꯏꯔꯦ
ꯍꯣꯏ ꯎꯠꯇꯤꯒ ꯁꯤꯡꯖꯨꯒ ꯆꯥꯗꯧ ꯃꯉꯥꯏꯔꯦ ꯁꯤꯡꯖꯨꯗꯤ ꯍꯥꯎꯕꯅꯦ ꯀꯥꯟꯆꯤ
ꯅꯦꯆꯥꯁꯨ ꯀꯪꯂꯥ ꯆꯪꯉꯌꯦ ꯃꯥ ꯀꯪꯂꯥ ꯆꯪꯁꯦ ꯍꯥꯏꯔꯛꯄꯅꯦ
ꯍꯌꯦꯡ ꯀꯩꯅꯣ ꯃꯥ ꯆꯠꯇ꯭ꯔꯒꯗꯤ ꯄꯨꯂꯞ ꯆꯪ ꯌꯥꯔꯦꯗ
ꯎꯝ ꯌꯥ꯭ꯔꯅꯤ ꯎꯝ ꯑꯗꯣ ꯀꯩꯅꯣ ꯇꯧꯕꯒꯤ ꯋꯥꯐꯝ ꯃꯐꯝꯗꯤ ꯄꯟꯊꯨꯡ ꯑꯗꯨ ꯆꯪꯉ ꯄꯥꯟꯊꯨꯡ ꯌꯧꯕ ꯌꯧꯗꯥꯕ ꯃꯐꯝꯅꯤ ꯀꯃꯥꯏꯅ ꯇꯧꯕ
ꯑꯦ ꯑꯩꯈꯣꯏ ꯊꯨꯡꯅꯗꯣꯔꯦ ꯀꯩꯅꯣ ꯑꯗꯨꯝ ꯆꯪꯉꯤꯁꯤꯗꯤ ꯃꯁꯤꯡ ꯊꯤꯉꯝꯗ꯭ꯔꯦ ꯉꯁꯤꯁꯨ ꯆꯪꯉꯨꯏ
ꯑꯥ ꯃꫭꯏꯗ
ꯍꯌꯦꯡ ꯆꯪꯗꯨꯔꯤ ꯇꯤꯀꯦꯠ ꯀꯥꯎꯟꯇꯔꯅ ꯃꯁꯥꯛ ꯈꯪꯂꯝꯃꯅꯤ
ꯎꯝ꯫ ꯄꯇꯥ ꯇꯥꯒꯦ ꯇꯥꯁꯤꯟꯂꯥꯛꯑꫭꯅ ꯍꯥꯏꯔꯛ ꯑꯅꯤ
ꯉꯁꯤꯁꯨ ꯄꯨꯡ ꯑꯅꯤ ꯑꯍꯨꯝꯅꯤ ꯐꯝꯃ ꯂꯩꯔꯝꯃꯤꯁꯦ
ꯅꯎꯝ ꯅꯍꯥꯟꯃꯨꯛ ꯑꯩꯁꯨ ꯑꯃ ꯃꯤ ꯑꯃ ꯐꯝꯃꯤꯟꯅꯩ ꯄꯨꯂꯤꯁꯅ ꯎꯏ ꯎꯏ ꯇꯧꯔ ꯇꯥꯟꯊꫭꯔꯛꯏ ꯌꯥꯝ ꯀꯩꯅꯣ ꯇꯧꯗꯦ ꯑꯗꯨ ꯊꯨꯡꯁꯨ ꯑꯗꯨꯝ ꯄꯥꯟ ꯊꯨꯡꯁꯨ ꯌꯧꯈꯤꯗꯦ ꯑꯗꯨꯏ ꯈꯜꯂꯤꯕꯅꯦ
ꯈꫭꯏꯁꯨ ꯑꯗꯨꯝ ꯆꯪꯉꯤꯗ ꯑꯩꯗꯤ ꯍꯟꯗꯛꯅ ꯑꯍꯥꯟꯕꯅꯦ ꯆꯪꯃꯤꯟꯅꯩꯁꯤꯁꯨ ꯀꯪꯂꯥꯗ ꯑꯗꯣ ꯑꯩꯈꫭꯏ ꯊꯨꯡꯅꯗꯣꯔꯦ ꯀꯩꯅꯣ
ꯎꯝ ꯑꯣ ꯌꯥꯔ ꯅꯣꯏꯕꯨ ꯊꯨꯡꯅꯔꯗꯤ
ꯑꯃꯁꯦ ꯑꯩꯉꯣꯟꯗ ꯉꯥꯎꯔꯕ ꯃꯤꯠꯁꯦ ꯀ꯭ꯔꯣꯛ ꯀ꯭ꯔꯣꯛ ꯑꫭꯜꯂꯒ ꯌꯦꯡ ꯂꯩꯕ ꯋꯥꯅꯤ ꯁꯥꯟꯅꯩ ꯋꯥꯏꯁꯦ ꯀꯩꯅꯣꯗꯤ ꯈꯪ ꯗꯕꯅꯤꯅꯥ
ꯋꯥꯔꯤꯁꯦ ꯁꯥꯟꯅ ꯊꯑꯣꯏꯅ ꯁꯥꯟꯅ ꯁꯥꯟꯅ ꯈꯜꯂꯁꯨ ꯋꯥꯏꯅꯦ ꯃꯤꯅꯤꯠ ꯌꯥꯝꯕ ꯅꯠꯇꯦ ꯃꯤꯅꯤꯠ ꯇꯔꯥ ꯈꯛꯇꯅꯦꯕ ꯇꯔꯥ ꯃꯥꯊꯣꯏ ꯅꯤꯊꯣꯏ ꯈꯠꯇꯅꯦꯕ
ꯏꯁ
ꯀꯔꯤ ꯋꯥꯔꯤ ꯁꯅꯥ ꯀꯣꯆ ꯀꯣꯆꯤꯡ ꯅꯨꯡꯉꯥꯏꯕ꯭ꯔꯣ
ꯑꯦꯁ ꯀꯣꯆꯤꯡ ꯅꯨꯡꯉꯥꯏ ꯑꯁ ꯉꯁꯥꯏꯗꯤ ꯁꯔꯄ꯭ꯔꯥꯏꯖ ꯇꯦꯁ ꯑꯃ ꯇꯧꯁꯜꯂꯛꯑꯦ ꯉꯁꯤꯁꯦ ꯑ ꯑꯩ ꯑꯩꯗꯤ ꯄꯥ ꯁꯛꯇꯦꯡ ꯊꯦꯡꯗ꯭ꯔꯤꯕ ꯑꯩꯅ ꯍꯟꯅꯧ ꯌꯦꯡꯗ꯭ꯔꯤꯕꯅꯦ ꯑꯗꯨꯒꯗꯤ ꯑꯁ ꯑꯩ ꯉꯝꯅꯕ ꯇꯧꯔꯦ ꯃꯥꯏꯅꯥꯁ ꯆꯠꯇꯣꯔꯤꯕ꯭ꯔꯥ ꯈꯪꯄꯣꯠꯇꯦ ꯇꯦꯁꯅꯦ ꯅꯦꯒꯦꯇꯤꯞ ꯃꯥꯔꯀꯤꯡꯒ ꯂꯩꯕꯅꯦ ꯍꯧꯖꯤꯛꯁꯦ ꯄꯥꯔꯁꯦꯟꯇꯦꯖ ꯇꯥꯏꯏ ꯉꯁꯥꯏ ꯇꯧꯔꯛꯏꯁꯤꯅ ꯏꯁꯀꯨꯋꯥꯔꯔꯨꯠ ꯀ꯭ꯌꯨꯨꯞꯔꯨꯠꯀꯤꯅꯦ
ꯑꯣ ꯑꯆꯧ ꯑꯆꯧꯕ ꯄꯤꯁꯜꯂꯒ ꯇꯧꯕꯗꯣ
ꯑꯣ ꯑꯆꯧ ꯑꯆꯧꯕ ꯄꯤꯁꯤꯜꯂꯛ ꯃꯣꯏꯅ ꯊꯥꯔꯇꯤꯐꯧ ꯆꯝꯐꯥ ꯄꯨ ꯈꯣꯠꯂꯣꯅ ꯍꯥꯏꯔꯛꯄꯅꯦꯕ
ꯎꯝ꯫
ꯑꯗꯨ ꯑꯩꯅ ꯄꯨꯍꯧꯗ꯭ꯔꯦꯕ ꯑꯗꯨꯅ ꯑꯩꯁꯦ ꯑꯁ ꯑꯩ ꯑꯩꯅ ꯍꯣꯠꯄ ꯑꯩꯅ ꯈꯪꯖꯕ ꯅꯤꯌꯣꯝꯅꯕꯨꯗꯤ ꯍꫭꯠꯂꯝꯃꯦ ꯇ ꯑꯃ ꯑꯅꯤꯕꯨꯗꯤ ꯇꯥꯍꯜꯂ ꯊꯅꯝꯕꯅꯦ
ꯊꯨꯖꯟꯒꯗꯕꯗꯨ ꯊꯨꯖꯟꯗ꯭ꯔꯦꯕ
ꯑꯩꯈꯣꯏꯁꯨ ꯉꯍꯥꯟ ꯑꯦꯛꯖꯥꯝ ꯊꯥꯕꯗꯣ ꯑꯗꯨꯃꯥꯏꯅ ꯃꯌꯥꯝ ꯍꯨꯟꯖꯤꯜꯂꯛꯇꯅ ꯑꯩꯈꯣꯏꯗꯤ ꯀꯥꯏꯗꯩ ꯀꯣꯛꯅ ꯍꯣꯠꯂꯨꯅꯤ ꯄꯥꯕꯁꯨ ꯅꯠꯇꯦ
ꯅꯪ ꯀꯩꯅꯣꯗ ꯄꯣꯏꯟ ꯇꯔꯤꯛꯁꯇ ꯆꯠꯂꯝꯃꯦ ꯍꯥꯏꯕꯔ ꯀꯩꯅꯣꯝ ꯍꯥꯏꯗꯥꯏꯅꯦ
ꯆꯠꯂꯝꯃꯦ ꯃꯃꯥꯡ ꯃꯃꯥꯡꯒꯤꯗ ꯑꯗꯨꯒ ꯑꯗꯨꯝ ꯆꯠꯈꯤꯗ꯭ꯔꯕ
ꯑꯗꯨ ꯀꯃꯥꯏ ꯇꯧꯒ‌ꯦ ꯉꯥꯏꯕ꯭ꯔ ꯑꯗꯨꯗꯗꯤ ꯀꯃꯥꯏꯅ ꯑꯣꯖꯥ
ꯀꯩꯅꯣꯗꯤ ꯅꯨꯡꯉꯥꯏ ꯔꯤꯖꯅꯤꯡ ꯁꯔꯨꯛꯇꯤ ꯑꯣꯖꯥ ꯌꯥꯝ ꯅꯨꯡꯉꯥꯏ ꯑꯗꯨꯒ ꯀꯩꯅꯣ ꯏꯪꯂꯤꯁ ꯀꯤꯂꯥꯗꯣ ꯌꯥꯝ ꯅꯨꯡꯉꯥꯏꯇꯕ